ꯆ ꯍꯜꯂꯣ ꯇ ꯭ꯔꯣ ꯍꯣꯏ ꯇꯥꯏꯦ ꯍꯧꯒꯠꯈ꯭ꯔꯕ꯭ꯔꯣ ꯅꯪꯁꯦ
ꯍꯧꯒꯠꯈ꯭ꯔꯦ ꯍꯧꯒꯠꯂꯒ ꯆꯥꯛ ꯏꯟꯁꯥꯡ ꯁꯦꯝꯂꯤ
ꯑꯁ ꯅꯨꯡꯉꯥꯏꯅꯦ ꯑꯩꯗꯣ ꯍꯧꯒꯠꯇꯤ ꯍꯧꯒꯠꯈ꯭ꯔꯕꯅꯦ ꯑꯗꯨ ꯀꯣꯜ ꯇꯧꯅꯤꯡꯉꯥꯏ ꯀꯔꯤꯅꯣ ꯈꯔ ꯑꯩꯅ ꯍꯧꯒꯠꯂꯒ ꯑꯗꯨꯝ ꯂꯩꯈ꯭ꯔꯕꯀꯣ ꯕꯤꯖꯤꯗꯤ ꯇꯧꯗꯦ ꯑꯩꯗꯤ ꯀꯔꯤꯁꯨ ꯇꯧꯗꯤꯦ ꯇꯧꯗꯦ ꯑꯗꯨ ꯑꯣꯏꯔꯁꯨ ꯍ ꯑꯗꯨꯝ ꯂꯩꯕ ꯑꯩꯁꯦ ꯑꯗꯨ ꯉꯁꯤꯗꯤ ꯀꯔꯤ ꯇꯧꯒꯦꯔ ꯅꯪ
ꯑ
ꯑꯆꯥ ꯀꯔꯤ ꯇꯧꯒꯦꯔ ꯉꯁꯤ
ꯌꯨꯝ
ꯌꯨꯝꯗ ꯂꯩꯒꯅꯤ ꯑꯣ
ꯌꯦꯡꯕ ꯇꯥꯔꯦ
ꯑꯠꯆꯥ ꯏꯕꯦꯝꯃ ꯅꯪꯒꯤ ꯅꯦꯠꯋꯔꯛꯁꯦ ꯈꯔ ꯐ ꯐꯠꯇꯕ ꯃꯥꯜꯂꯦꯅꯦ ꯅꯪꯒꯤ ꯃꯈꯣꯟꯗꯣ ꯑꯥ ꯑꯥ ꯑꯥ ꯇꯧꯕ ꯈꯔ
ꯑꯣ ꯍꯧꯖꯤꯛꯇꯤ ꯌꯥꯔꯕ꯭ꯔꯥ ꯈ
ꯍꯣꯏ ꯍꯧꯖꯤꯛꯀꯤ ꯍ
ꯑꯦ ꯑꯦ ꯍꯣꯏ ꯍꯣꯏ
ꯌꯥꯝ ꯁꯦꯡꯉ ꯍꯧꯖꯤꯛꯇꯤ
ꯑꯣ
ꯑꯗꯨ ꯅꯪ ꯉꯁꯤ ꯀꯔꯤ ꯇꯧꯒꯦ ꯍꯥꯏꯕ꯭ꯔꯥ
ꯉꯁꯤꯁꯦ ꯑꯩꯁꯦ ꯂꯧ ꯆꯠꯁꯤꯔꯥ ꯈꯪꯗꯣꯏꯅꯦ ꯅꯣꯡ ꯅꯣꯡꯁꯨ ꯑꯃꯨꯛ ꯆꯨꯕ
ꯑꯣ
ꯀꯃꯥꯏꯅ ꯇꯧꯁꯤꯔꯅ ꯈꯜꯂꯤ
ꯑꯣ
ꯅꯧ ꯆꯠꯅꯤꯡꯉꯥꯏꯁꯨ ꯂꯩꯑꯦ ꯑꯗꯣ ꯑꯩꯅ ꯑꯩ ꯅꯨꯄꯥꯅꯗꯤ ꯂꯧꯗꯣ ꯅꯥꯄꯤ ꯍꯤꯗꯥꯛ ꯀꯥꯞꯄꯗ ꯉꯥꯏꯔꯤ ꯅꯥꯄꯤꯗꯣ ꯁꯤꯈꯤꯁꯤꯅꯨ ꯊꯕꯛ ꯂꯩꯇ꯭ꯔꯤ ꯍꯥꯏꯅ ꯍꯥꯏꯕ
ꯑꯣ
ꯑꯗꯨꯒꯤ ꯐꯔꯛ ꯇꯥꯔꯤꯌꯦ ꯍꯥꯏꯅ ꯍꯥꯏꯕꯒꯤ ꯈꯪꯗꯦ ꯀꯃꯥꯏꯅ ꯇꯧꯁꯤꯔ ꯅꯣꯡꯁꯨ ꯆꯨꯕꯒ ꯑꯥ ꯌꯨꯝꯗ ꯆꯠꯅꯤꯡꯉꯩꯁꯨ ꯂꯩꯌꯦ ꯑꯥ ꯌꯨꯝꯗ ꯆꯠꯁꯤꯔꯥ ꯀꯃꯥꯏꯅ ꯇꯧꯁꯤꯔꯥ ꯒ꯭ꯌꯥꯟ ꯇꯥꯗ꯭ꯔꯦꯗ
ꯑ ꯑꯥ ꯌꯨꯝ ꯍꯥꯏꯕꯗꯤ ꯅꯣꯏꯒꯤ ꯑꯗꯨ ꯅꯍꯥꯟꯒꯤ ꯂꯩꯕꯗꯨꯔꯥ
ꯑꯥ ꯅꯍꯥꯟꯒꯤ ꯂꯩꯕꯗꯣ
ꯑꯣ ꯑꯆꯥ ꯑꯠꯆꯥ
ꯑꯗꯨꯗꯨꯁꯨ ꯑꯗꯨꯁꯨ ꯀꯃꯥꯏꯅ ꯇꯧꯈ꯭ꯔꯕ꯭ꯔꯥ ꯌꯦꯡꯗꯕ ꯀꯨꯏꯔꯦꯅꯦ
ꯑꯣ
ꯑꯗꯨꯗ ꯑꯦꯟꯁꯥꯡ ꯅꯥꯄꯤꯁꯨ ꯂꯩꯈꯤꯕ ꯑꯗꯨꯒꯨꯝꯕꯁꯨ ꯂꯧꯁꯤꯔꯥꯅ ꯈꯥꯃꯦꯟ ꯁꯥꯥꯕꯒꯨꯝꯕ ꯍꯋꯥꯏ ꯀꯋꯤꯟꯗꯔꯒꯤ ꯍꯋꯥꯏ ꯝꯕ ꯂꯩꯍꯧꯋꯦ
ꯎꯝ ꯑꯣ
ꯑꯗꯨ ꯅꯪ ꯋꯥ ꯑꯃ ꯍꯪꯒꯦꯅꯦ ꯅꯪꯉꯣꯟꯗ ꯍꯨꯏꯒꯨꯝꯕꯗ ꯍꯣꯏꯅ ꯆꯤꯛꯄꯁꯦ ꯀꯔꯤ ꯄꯤꯖꯔꯗꯤ ꯐꯕ꯭ꯔꯥ ꯀꯣ
ꯈꯪꯗꯦꯅꯦ
ꯍꯣꯏ ꯑꯆꯧꯕꯗꯨ
ꯑꯥꯎ
ꯑꯗꯨꯅ ꯆꯤꯛꯄꯒꯤꯔꯥ ꯈꯪꯗꯦ ꯑꯩꯒꯤ ꯍꯨꯏꯁꯦ ꯃꯃꯤꯠꯇ
ꯅꯪꯒꯤ ꯍꯨꯏꯖꯦ ꯎꯝ ꯅꯨꯄꯤꯔꯥ ꯅꯨꯄꯥꯔꯥ
ꯅꯨꯄꯤꯅꯦ
ꯑꯗꯨꯗꯤꯀꯣ ꯅꯣꯛꯅꯤꯡꯕꯅꯦ
ꯑꯦ
ꯑꯩꯈꯣꯏꯒꯤꯗꯣ ꯎꯝ ꯍꯨꯏꯕꯨꯗꯤ ꯈꯪꯗꯦ ꯑꯗꯨ ꯃꯤꯒꯤꯀꯣ
ꯑꯥ
ꯃꯤꯒꯤꯁꯦ ꯑꯩꯈꯣꯏ ꯈꯣꯏ ꯑꯆꯧꯕꯅ ꯑꯗꯨꯝ ꯆꯤꯛꯈꯔꯗꯤ ꯑꯩꯈꯣꯏ ꯅꯨꯄꯤ ꯑꯣꯏꯔꯗꯤ ꯑꯩꯈꯣꯏꯒꯤꯗꯣ ꯑꯩꯈꯣꯏꯒꯤꯗꯣ ꯃꯈꯥꯒꯤꯗꯣ ꯅꯪ ꯈꯪꯉꯦ ꯑꯩꯈꯣꯏꯒꯤ ꯃꯈꯥꯒꯤꯗꯣ
ꯑꯥ ꯑꯥ ꯈꯪꯉꯦ
ꯑꯗꯨ ꯑꯝ ꯋꯥ꯭ꯏꯗ ꯋꯥ꯭ꯏꯗ ꯒꯨꯝꯕ ꯑꯗꯨꯝ ꯂꯩꯕꯗꯣ ꯑꯩꯈꯣꯏꯒꯤ ꯑꯗꯨ ꯃꯤ ꯈꯪꯗ꯭ꯔꯤꯉꯩꯗ ꯂꯧꯊꯣꯛꯂꯒ ꯇꯩꯏꯕꯁꯦ ꯌꯥꯝ ꯐꯥꯏ ꯍꯥꯏꯅꯦ
ꯑ ꯑꯩꯈꯣꯏ ꯏꯁꯥꯗꯀꯣ ꯑꯩ ꯑꯩꯉꯣꯟ ꯆꯤꯛꯑꯗꯤ ꯑꯩꯅ ꯇꯩꯗꯣꯏꯕꯀꯣ ꯑꯣ ꯑꯦ ꯈꯪꯗꯦꯅꯦ ꯑꯩꯒꯤ ꯍꯨꯏꯁꯦ ꯂꯩꯁꯥꯕꯤ ꯐꯥꯗ꯭ꯔꯤꯅꯦ
ꯑꯣ...
ꯈꯔ ꯑꯉꯥꯡ ꯑꯣꯏꯔꯤ
ꯑꯗꯨꯗꯤ ꯅꯪꯒꯤ ꯇꯩꯊꯣꯛꯁꯤꯔꯀꯣ
ꯈꯪꯗꯦ ꯑꯩ ꯅꯨꯡꯁꯤꯕꯗꯣ ꯉꯔꯥꯡꯗꯣ ꯆꯥꯛ ꯆꯥꯗ꯭ꯔꯦ ꯃꯥꯗꯣ ꯅꯥꯃꯟꯕꯩ ꯒꯤ ꯑꯌꯨꯣꯛꯁꯨ ꯆꯥꯗ꯭ꯔꯦ ꯅꯨꯡꯊꯤꯟꯁꯨ ꯆꯥꯗꯦ ꯑꯗꯨꯝ ꯇꯨꯝꯃꯒ ꯍꯧ ꯒꯠ ꯅꯤꯡꯗꯅ ꯂꯩꯌꯦꯅꯦ ꯑꯗꯨ ꯉꯁꯤꯕꯨꯗꯤ ꯈꯔ ꯈꯔꯕꯨꯗꯤ ꯍꯧꯒꯠꯂꯦ ꯑꯗꯨꯁꯨ ꯑꯁ ꯆꯥꯛ ꯆꯥꯗꯕꯩ ꯀꯪꯕꯗꯨ ꯀꯪꯕꯗꯨ ꯃꯕꯣꯛꯇꯣ ꯄꯤ ꯄꯤꯛꯆꯣ ꯄꯤꯛꯅ ꯂꯩꯈ꯭ꯔꯦ
ꯑꯣ
ꯀ꯭ꯔꯤ ꯇꯧꯈ꯭ꯔꯥꯕ ꯖꯥꯠꯂꯥꯅꯦ ꯅꯨꯡꯁꯤꯕꯅ ꯑꯩꯒꯤ ꯏꯆꯥꯅꯨꯄꯤꯒ ꯐ꯭ꯔꯦꯟ ꯑꯣꯏꯔꯒ ꯑꯗꯨꯝ ꯂꯩꯕꯅꯦꯕ ꯏꯆꯥꯅꯨꯄꯤ ꯁꯦꯠꯄ ꯈꯨꯗꯤꯡ ꯏꯟꯅꯔꯒ
ꯎꯝ
ꯄꯤꯗꯣ ꯃꯊꯟꯇ ꯑꯗꯨꯝ ꯁꯥꯟꯅꯔꯒ ꯂꯩꯔꯦ ꯃꯥ ꯅꯥꯔꯒ ꯑꯗꯨꯝ ꯇꯝꯈ꯭ꯔꯕꯒꯤ
ꯑꯣ..
ꯈꯪꯗꯦꯅꯦ ꯑꯗꯨ ꯃꯤ ꯅꯪꯒꯤ ꯐꯥꯗꯔ ꯏꯟ ꯂꯣ ꯈꯣꯏꯒ ꯍꯥꯏꯔꯗꯤ ꯍꯪꯒꯅꯤꯗ ꯀꯔꯤ ꯂꯩꯕ꯭ꯔꯥ ꯍꯥꯏꯕꯗꯣ ꯑꯩꯈꯣꯏꯒꯤꯗꯤ ꯑꯗꯨꯝ ꯃꯤꯅ ꯍꯥꯏꯔꯤꯕ ꯒꯤ ꯍꯥꯏꯕꯅꯦ ꯑꯩꯈꯣꯏ ꯑꯥ ꯈꯨꯟꯗ ꯅꯍꯥꯟ ꯑꯩꯅ ꯆꯠꯂꯦꯗꯅ ꯑꯗꯨ ꯈꯨꯟꯗ ꯃꯤ ꯃꯌꯥꯝ ꯑꯗꯨꯝ ꯍꯥꯏꯌꯦ ꯃꯣꯏꯗꯤ ꯈꯣꯏ ꯑꯆꯧꯕꯅ ꯑꯗꯨꯝ ꯁꯥꯇ꯭ꯔꯗꯤ ꯀꯔꯤꯅꯣ ꯆꯤꯛ ꯆꯤꯛꯈ꯭ꯔꯗꯤ ꯑꯗꯨꯒꯨꯝꯕ ꯇꯧ ꯀꯣꯅ ꯑꯩꯉꯣꯟꯗꯁꯨ ꯍꯥꯏꯕꯅꯦ
ꯑꯦ ꯐꯩꯌꯦ ꯑꯦ ꯑꯦ ꯌꯦ ꯑꯗꯨꯗꯤ ꯎꯝ
ꯇ꯭ꯔꯥꯏ ꯇ꯭ꯔꯥꯏ ꯇꯧꯋ ꯑꯗꯨ ꯂꯩꯁꯥꯕꯤ ꯐꯥꯗ꯭ꯔꯁꯨ ꯃꯤꯒꯤ ꯆꯠꯄꯅꯤꯅ ꯍꯨꯏꯒꯤꯁꯨ ꯆꯠꯄ꯭ꯔꯥ ꯈꯪꯗꯦ
ꯑ ꯍꯣꯏ
ꯍꯨꯝ
ꯑ ꯉꯔꯥꯡꯗꯣ
ꯑ
ꯑ ꯑꯩꯈꯣꯏꯒꯤ ꯐ꯭ꯔꯦꯟ ꯑꯃ ꯂꯩꯕꯗꯣ ꯅꯪꯒ ꯋꯥꯔꯤ ꯁꯥꯑꯣ ꯍꯩꯕꯗꯣ
ꯑꯥ ꯑꯥ
ꯅꯕꯥꯅꯤ ꯋꯥꯔꯤ ꯁꯥꯔꯕ꯭ꯔꯥ
ꯑꯥꯁ
ꯑ ꯃꯥꯅ ꯎꯝ ꯃꯇꯝ ꯀꯌꯥꯔꯛꯒꯨꯝꯕ ꯂꯩꯔꯒ ꯑꯩꯉꯣꯟꯗ ꯀ ꯇꯧꯔꯛꯑꯦ ꯍꯧꯖꯤꯛꯇꯤ ꯍꯧꯖꯤꯛꯇꯤ ꯑꯩ ꯐ꯭ꯔꯤꯅꯦ ꯀꯣꯜ ꯇꯧꯁꯤꯔꯥ ꯍꯥꯏꯅ ꯀꯣꯜ ꯑ ꯀꯣꯜ ꯑꯃꯗꯤ ꯇꯧꯋꯦ ꯑꯩꯈꯣꯏꯅꯤ ꯅꯣꯛ ꯅꯣꯛꯔꯒ ꯂꯩꯕ ꯑꯩꯅ ꯑꯁ ꯑꯦ ꯅꯪꯕꯨ ꯍꯥꯏꯔꯒ ꯀꯣ ꯑꯩꯈꯣꯏ ꯑꯅꯤꯗꯤ ꯅꯪꯕꯨ ꯑ ꯀꯔꯤꯅꯣ? ꯑꯩꯈꯣꯏꯒꯤ ꯇꯥꯔꯒꯦꯠꯅꯤ ꯍꯥꯏꯔꯒ ꯃꯥꯁꯦ ꯅꯣꯛ ꯅꯧꯔꯒ ꯂꯩꯕꯅꯦ ꯑꯩꯈꯣꯏ ꯑꯅꯤ ꯀꯣ ꯑꯗꯨꯝ ꯃꯔꯤ ꯨꯒꯨꯝꯕ ꯇꯧꯈ꯭ꯔꯦ ꯑꯗꯨꯒ ꯅꯦꯛꯁꯇ ꯑꯩꯁꯨ ꯅꯪꯕꯨ ꯇꯥꯔꯒꯦꯠ ꯇꯧꯕ ꯃꯥꯁꯨ ꯅꯪꯕꯨ ꯇꯥꯔꯒꯦꯠ ꯇꯧꯕ ꯑꯗꯨꯒꯤ ꯑꯩꯅ ꯃꯥꯕꯨ ꯀꯣꯜ ꯇꯧꯒꯦ ꯍꯥꯏꯔꯒ ꯃꯥꯁꯨ ꯀꯣꯜ ꯇꯧꯒꯦ ꯍꯥꯏꯌꯦ ꯑꯗꯨ ꯅꯪ ꯄꯥꯏꯈꯠꯈ꯭ꯔꯣ ꯑꯣ ꯃꯥꯕꯨ ꯅꯪ ꯀꯣꯜ ꯇꯧꯈ꯭ꯔꯣ ꯑꯩꯗꯤ ꯃꯤ ꯃꯥ ꯑꯇꯣꯞꯄꯗ ꯍꯥꯡꯒꯦꯅ ꯑꯩꯅ ꯍꯥꯏꯔꯕ ꯃꯥꯁꯨ ꯅꯣꯛ ꯑꯦꯔꯒ ꯂꯩꯕꯅꯤ ꯃꯥꯁꯦ
ꯁꯥꯅꯩꯌꯦ ꯑꯣ
ꯃꯥ ꯅꯠꯇ꯭ꯔꯗꯤ ꯀꯔꯤꯁꯨ ꯊꯣꯛꯑꯦꯕ ꯅꯪ ꯃꯥ ꯀꯣ ꯑꯗꯨꯝ ꯁꯥꯟꯅꯕꯒꯤ
ꯑꯥ ꯑꯥ ꯍꯣꯏ ꯍꯣꯏ ꯑꯩꯁꯨ ꯃꯤ ꯑꯇꯣꯞꯄ ꯁꯥꯟꯅꯅꯤꯡꯉꯥꯏ ꯂꯩꯇꯦ ꯑꯗꯣ ꯉꯁꯥꯏꯗꯨ ꯇꯧꯔꯒ ꯃꯤ ꯑꯃ ꯃꯈꯣꯟ ꯇꯥꯗꯕꯗꯨ ꯃꯥꯒꯤ ꯅꯦꯋꯥꯛꯅꯔꯥ ꯈꯪꯗꯦ
ꯍꯣꯏ ꯑꯩꯈꯣꯏ ꯃꯤ ꯑꯇꯣꯞꯄꯕꯨ ꯁꯥꯅꯔꯗꯤꯀꯣ ꯑꯗꯨꯝ ꯇꯧꯕꯒꯤꯀꯣ
ꯍꯣꯏ ꯀꯔꯤꯒꯤꯔꯥ ꯈꯪꯗꯦ ꯎꯝ ꯅꯨꯡꯉꯥꯏꯇꯦ ꯑꯗꯨꯒꯤ ꯂꯥꯁ ꯑꯋꯥꯔꯗ ꯄꯨꯡ ꯃꯤꯅꯤ ꯈꯛꯇꯔꯥ ꯑꯗꯨ ꯂꯥꯁ ꯑꯋꯥꯔꯗ ꯈꯥ ꯇ ꯇꯥꯔꯒ ꯑꯗꯨꯝ ꯇꯣꯛꯈ꯭ꯔꯦ ꯑꯗꯣ ꯑꯁ
ꯑꯗꯣ ꯍꯣꯏ ꯗꯨꯝ ꯄꯨꯔꯛꯑꯣ ꯑꯩꯒꯤ ꯑꯩꯉꯣꯟꯗꯁꯨ ꯑꯗꯨꯒ ꯑꯩ ꯍꯣꯔꯦꯟꯅ ꯀꯩꯅꯣꯁꯨ ꯍꯥꯏꯔꯛꯀꯦ ꯑꯅꯧꯕꯁꯨ ꯑꯗꯣ ꯍꯣꯏ ꯑꯅꯧꯕ ꯉꯁꯤꯅ ꯀꯩꯅꯣ
ꯇꯩꯁꯤꯔꯥꯅ ꯈꯜꯂꯦ ꯑꯩꯁꯨ ꯑꯃ
ꯑꯣ ꯅꯨꯡꯉꯥꯏꯍꯦ ꯋꯥꯔꯤ ꯁꯥꯟꯅꯕꯁꯦ ꯁꯤꯗ
ꯍꯣꯏ
ꯑꯁꯤ ꯂꯥꯛꯇ꯭ꯔꯤꯉꯩꯗꯗꯤ ꯑꯩꯈꯣꯏꯁꯨ ꯋꯥꯔꯤ ꯁꯥꯗꯦ
ꯍꯣꯏ ꯑꯁꯦꯡꯕ ꯑꯩ ꯌꯥꯝ ꯐꯩꯌꯦ ꯑꯁꯤꯁꯦ ꯑꯦꯍꯦ ꯑꯦꯍꯦ ꯑꯩꯁꯦ ꯑꯩꯒꯤ ꯑ ꯑ ꯆꯨꯖꯥꯛ ꯌꯨꯝ ꯃꯅꯥꯛꯇ ꯊꯥꯏꯕꯀꯣ
ꯎꯝ
ꯅꯛꯃꯟꯕꯒꯤ ꯑꯩꯅ ꯑꯃ ꯑꯝ ꯊꯥꯕꯗꯣ ꯑꯥ ꯃꯍꯨꯟ ꯑꯃ ꯑꯍꯨꯝ ꯑꯍꯨꯝ ꯊꯥꯕꯗꯣ
ꯑꯣ
ꯇꯨꯝꯕꯒꯤ ꯑꯩꯗꯤ ꯄꯤꯛ ꯊꯟꯅ ꯍꯧꯔꯦ ꯉ ꯖꯒꯥꯗꯤ ꯃꯆꯥ
ꯎꯝ
ꯑꯗꯣ ꯑꯁ ꯊꯣꯛꯄ ꯍꯧꯔꯦ ꯅꯨꯡꯉꯥꯏꯕ ꯍꯔꯥꯎꯕꯗꯣ
ꯑꯣ ꯑꯣ ꯑꯗꯨ ꯀꯔꯝꯕ ꯀꯥꯟꯗ ꯆꯥꯎꯅꯤ ꯑꯗꯨ
ꯈꯪꯗꯦꯅꯦ ꯈ꯭ꯔ ꯂꯩꯔꯦꯗꯤ ꯆꯥꯕ ꯌꯥꯈ꯭ꯔꯗꯧ ꯃꯥꯂꯦ
ꯑꯣ ꯑꯣ ꯎꯝ
ꯆꯥꯅꯤꯡꯉꯦ ꯑꯩꯁꯨ ꯆꯤꯡꯒꯤ
ꯍꯣꯏ ꯅꯗꯦ ꯊꯥꯔꯒ ꯇꯞꯄꯗꯨ ꯍꯦꯛ ꯂꯥꯛꯑꯒ ꯊꯥꯈ꯭ꯔꯕꯅꯦ
ꯑꯣ
ꯃꯥꯔꯁ ꯇ ꯊꯥꯕꯗꯣ ꯑꯦꯄ꯭ꯔꯤꯜ ꯃꯦ ꯖꯨꯟ ꯍꯧꯖꯤꯛ ꯖꯨꯂꯥꯏ ꯊꯨꯈ꯭ꯔꯦ ꯑꯥꯒꯁꯀꯨꯝꯕꯗ ꯆꯥꯗꯧ ꯃꯥꯜꯂꯦ
ꯑꯣ
ꯍꯤ ꯍꯤ ꯌꯥꯝ ꯍꯥꯎꯋꯤꯅꯤ ꯆꯤꯡꯒꯤꯗꯤ ꯑꯩꯈꯣꯏ ꯅꯣꯡꯃꯗꯤ ꯆꯥꯈ꯭ꯔꯦ ꯑꯩ ꯌꯨꯝꯗ ꯆꯠꯄ ꯀꯥꯟꯗꯀꯣ ꯑꯩꯈꯣꯏ ꯑꯩ ꯈꯨꯟꯗ ꯅꯍꯥꯟ ꯆꯠꯄꯗꯣ ꯑꯗꯨ ꯑꯗꯨꯀꯥꯟꯗ ꯑꯃꯔꯛꯇꯤ ꯆꯥꯈ꯭ꯔꯦꯕ ꯑꯗꯨ ꯌꯥꯝ ꯍꯧꯋꯦ ꯑꯩꯅ ꯑ ꯆꯥꯅꯤꯒꯤ ꯀꯣ ꯆꯅꯤꯒꯤ
ꯇꯔꯥꯗꯤ ꯁꯨꯗꯦ ꯑꯗꯨ ꯇꯔꯦꯠꯔꯥ ꯀꯌꯥꯔꯥ ꯄꯤꯌꯦ ꯑꯗꯨ ꯑꯩꯈꯣꯏ ꯌꯨꯝꯗꯁꯨ ꯑꯗꯨ ꯅꯨꯃꯤꯠ ꯇꯣ ꯂꯣꯏꯅꯃꯛ ꯕꯤ ꯕꯤ ꯑꯦꯁ ꯆꯠꯈ꯭ꯔꯕ ꯑꯗꯨꯒꯤ ꯑꯩꯒꯤ ꯃꯥꯗꯔ ꯏꯟꯂꯣꯒ ꯐꯖꯅ ꯆꯥꯕꯅꯤ ꯍꯠ ꯍ ꯑꯗꯨꯒ ꯑꯩꯈꯣꯏꯒꯤ ꯅꯨꯞ ꯅꯨꯄꯤ ꯂꯩꯁꯥꯕꯤ ꯀꯩꯅꯣ ꯇꯨ ꯌꯔꯁ ꯁꯨꯕꯗꯣ ꯑꯁ ꯃꯥꯅ ꯃꯊꯟꯇ ꯑꯅꯤ ꯆꯥꯈ꯭ꯔꯕꯅꯦ ꯑꯗꯨ ꯅꯨꯄꯤꯗꯣ ꯆꯥꯅꯤꯡꯕꯗꯒꯤ ꯆꯥꯛꯇꯤ ꯆꯥꯗꯕ ꯃꯥꯁꯨ ꯀꯣ
ꯑꯦ ꯑꯦ ꯀꯩꯁꯨ ꯀꯥꯏꯗꯦ ꯀꯣ ꯑꯗꯨꯨ ꯆꯥꯕꯗꯨꯀꯣ ꯑꯗꯨ ꯃꯥꯏꯅ
ꯑꯣ ꯀꯔꯤꯁꯨ ꯀꯥꯏꯗꯦ ꯍꯣꯏ ꯑꯗꯨ ꯃꯥꯗꯤ ꯑꯇꯣꯞꯄ ꯆꯥꯗꯕꯅꯤꯅꯀꯣ
ꯍ ꯍꯣꯏ
ꯎꯝ ꯈꯔ ꯉꯥꯏꯕꯤꯌꯣ ꯍꯥꯏꯌꯣ ꯍꯥꯏ ꯎꯝ
ꯎꯝ
ꯎꯝ ꯃꯥ ꯃꯣꯏꯒꯤ ꯁ꯭ꯀꯨꯜꯒꯤ ꯕꯦꯟ ꯂꯥꯛꯄꯀꯣ
ꯎꯝ ꯎꯝ ꯍꯣꯏ ꯍꯣꯏ ꯑꯁ ꯅꯨꯡꯁꯤꯍꯦ ꯑꯉꯥꯡꯈꯣꯏ ꯁ ꯀꯀꯣꯛ ꯀꯥꯞꯄ ꯃꯇꯝꯗꯗꯤ ꯑꯦ ꯊꯕꯛ ꯌꯥꯝ ꯆꯜꯂꯝꯅꯦ ꯑꯦꯍꯦ
ꯃꯥꯒꯤ ꯏꯃꯥꯅ ꯂꯣꯏꯅ ꯇꯧꯋꯦ ꯑꯩꯈꯣꯏ ꯇꯧꯕ ꯍꯥꯏꯇꯦ ꯃꯣꯏ ꯌꯨꯅꯤꯐꯣꯝ ꯖꯨ ꯖꯥꯠ ꯖꯥꯠꯅꯤ
ꯑ ꯑꯣ ꯍ ꯍ ꯔꯝꯄꯅꯤ
ꯎꯝ ꯎꯝ
ꯎ ꯎꯝ
ꯑꯉꯥꯡꯁꯦ ꯑꯍꯨꯝ ꯑꯍꯨꯝ ꯆꯠꯄ
ꯑꯦ ꯑꯁ ꯑꯍ
ꯎꯝ ꯑꯉꯥꯡ ꯑꯍꯨꯝ ꯕꯦꯟꯗ ꯆꯠꯂꯦ ꯑꯉꯥꯡ ꯑꯃ ꯑꯁꯤ ꯑꯁꯤꯗ ꯂꯩꯌꯦ
ꯑ
ꯃꯣꯏꯒꯤ ꯏꯃꯥꯈꯣꯏꯅ ꯂꯣꯏꯅꯃꯛ ꯇꯧꯅꯤ ꯍꯥꯏꯗꯤ ꯇꯧꯗꯦ ꯇꯥꯏ ꯀꯣ ꯏꯕꯦꯃꯥ
ꯑꯉꯥꯡꯒꯤ ꯇꯤꯐꯤꯟ ꯑꯃꯨꯛ